ꯑꯥ ꯎꯝ ꯀꯩꯗꯧꯔꯤꯅꯣ
ꯑꯥ ꯍꯤꯞꯄꯤꯌꯦ
ꯍꯧꯒꯠꯇ꯭ꯔꯤꯕ ꯃꯥꯂꯦꯀꯣ
ꯑꯧ ꯍꯧꯒꯠꯇ꯭ꯔꯤꯗ ꯍꯧꯒꯠꯄꯕꯨꯗꯤ ꯍꯧꯒꯠꯂꯦꯕꯨ ꯍꯧꯒꯠꯇ꯭ꯔꯦ ꯅꯣꯡ ꯆꯨꯕꯅꯤꯅ ꯑꯁ ꯌꯥꯗꯦꯅꯦ ꯇꯥꯜꯂꯦꯅꯦ
ꯅꯣꯡ ꯆꯨꯕꯅꯤꯅ ꯇꯨꯝꯕ ꯅꯨꯡꯉꯥꯏꯌꯦꯕ
ꯎꯝ
ꯅꯣꯏꯗꯤ
ꯅꯨꯄꯤ ꯑꯣꯏꯔꯗꯤ ꯉꯁꯥꯏꯅ ꯍꯧꯒꯠꯂꯝꯃꯅꯤ
ꯍꯦ ꯈꯪꯗꯦ ꯈꯪꯗꯦ ꯈꯪꯗꯦ
ꯅꯨꯄꯥ ꯑꯣꯏꯕꯅꯤꯅ ꯍꯧꯒꯠꯄ ꯇꯜꯂꯦꯕ ꯑꯩ ꯈꯪꯉꯦꯕ ꯑꯗꯨꯝ ꯌꯥꯍꯧ__ ꯊꯦꯡꯕꯅꯦꯋꯥ ꯅꯨꯄꯥꯗꯤ
ꯌꯥꯔꯦꯍꯦ ꯍꯟꯗꯛꯈꯛꯅꯦ ꯕꯣꯜ ꯌꯦꯡꯉꯨꯕꯩꯅꯦ
ꯏꯁ ꯏꯁ ꯉꯥꯔꯥꯡꯗꯤ ꯕꯣꯜ ꯂꯥꯛꯇꯦꯀꯣ ꯅꯆꯤꯟ ꯊꯤꯅꯨ
ꯑꯣ ꯂꯥꯛꯇꯦ ꯅꯍꯥꯟ ꯌꯦꯡꯉꯝꯕꯁꯤꯡꯗꯣ ꯍꯥꯏꯗꯤ ꯁ꯭ꯂꯤꯞ ꯇꯨꯝꯕꯒꯤ ꯇꯥꯏꯃꯤꯡꯗꯣ ꯆꯥꯟꯅꯗ꯭ꯔꯦꯕ
ꯎꯝ ꯎꯝ
ꯑꯗꯨꯒꯤ ꯑꯗꯨꯒꯤꯅꯤꯗ ꯑꯗꯨꯒꯤ ꯏꯐꯦꯛ ꯍꯧꯖꯤꯛꯐꯥꯎ ꯂ ꯍꯧꯖꯤꯛ ꯍꯧꯖꯤꯛ ꯍꯧꯖꯤꯛ ꯇꯨꯝꯃꯦ ꯄꯨꯡ ꯇꯔꯥ ꯍꯦꯜꯂꯦ ꯇꯨꯝꯕ
ꯎꯝ ꯑꯩꯈꯣꯏꯁꯨ ꯑꯗꯨꯝ ꯇꯧꯋꯤꯅ ꯑꯗꯨ ꯑꯣꯏꯔꯁꯨ ꯑꯩꯈꯣꯏꯗꯤ ꯑꯗꯨꯝ ꯉꯟꯅ ꯍꯧꯒꯠꯂꯤꯁꯤꯗꯤ ꯆꯥꯛ ꯑꯦꯟꯖꯥꯡ ꯊꯣꯡꯕ ꯂꯣꯏꯔꯦ
ꯑꯥ
ꯑꯗꯣ ꯅꯣꯏ ꯅꯨꯄꯥꯗꯤ ꯈꯔ ꯈꯔꯖꯨ ꯑꯗꯨꯝ ꯌꯥꯍꯧ ꯊꯦꯡꯅ ꯍꯧꯒꯠꯄꯅꯤꯗ
ꯍꯟꯗꯛ ꯈꯛꯅꯤꯗ ꯑꯩꯕꯨꯗꯤ ꯑꯣꯍꯣ ꯍꯟꯗꯛ ꯈꯛꯅꯤꯗ ꯋꯥꯜ ꯀꯞꯀꯤ ꯏꯐꯦꯛ ꯈꯥ ꯂꯩꯕꯀꯣ ꯎꯝ
ꯎꯝ ꯅꯨꯃꯤꯗꯥꯡꯗꯨ ꯁꯨꯇꯨꯝ ꯇꯨꯝꯗꯦꯕ ꯑꯗꯨ ꯑꯣꯏꯔꯁꯨ ꯌꯥ ꯑꯥ ꯀꯔꯤ ꯍꯥꯏꯁꯤꯔꯥ ꯑꯌꯨꯛꯇꯣ ꯑꯗꯨꯝ ꯉꯟꯅ ꯍꯧꯒꯠꯂꯦꯕ ꯑꯩꯗꯤ ꯃꯤ ꯈꯔꯗꯤ ꯅꯨꯃꯤꯗꯥꯡ ꯇꯨꯝꯕ ꯌꯥꯗꯦꯅ ꯑꯌꯨꯛꯇ ꯑꯗꯨꯝ ꯇꯨꯝꯅꯩꯗꯅ
ꯍꯛꯆꯥꯡꯗꯤ ꯐꯥꯔꯅꯤ ꯅꯪꯒꯤꯅ
ꯑꯁ ꯀꯥꯏꯗꯩꯟꯗ ꯇꯨꯝꯗꯕꯩ ꯌꯥꯗ꯭ꯔꯦ ꯀꯣꯛꯁꯦ
ꯑꯗꯨꯅꯦ ꯍꯥꯏꯔꯤꯁꯦ ꯅꯨꯡꯉꯥꯏꯕꯅꯦꯕ ꯑꯗꯨꯒꯨꯝꯕꯗꯣ ꯑꯩꯁꯨ ꯑꯦꯛꯁꯄꯤꯔꯤꯌꯦꯟꯁ ꯇꯧꯒ꯭ꯔꯦꯕ ꯑꯀꯥꯏꯗꯒꯤ
ꯎꯝ ꯅꯣꯏꯗꯤ ꯅꯣꯏꯗꯤ ꯍꯧꯖꯤꯛ ꯐꯥꯎ ꯇꯨꯝꯃꯒ ꯂꯩꯁꯤꯗꯤ ꯄꯨꯡ ꯑꯃ ꯑꯅꯤ ꯑꯍꯨꯝ
ꯃꯦꯛ ꯉꯁꯤꯕꯨꯗꯤ ꯁꯨꯇꯤ ꯂꯩꯕꯒꯤ ꯇꯨꯝꯃꯤꯅꯦ ꯑꯣ ꯍꯣ
ꯅꯩꯌꯦ ꯅꯣꯏꯖꯨ ꯄꯨꯡ ꯇꯔꯥꯒꯨꯝꯕ ꯇꯨꯝꯔꯝꯅꯤꯗ
ꯑꯣꯍꯥꯏ ꯈꯪꯗꯦ ꯈꯪꯗꯦ
ꯎꯝ ꯀꯥꯏ ꯆꯠꯇꯣꯏꯅꯣ ꯉꯁꯤꯗꯤ
ꯁꯨꯡ ꯁꯨꯡꯆꯠ ꯆꯠꯂꯣꯏ ꯀꯔꯤꯁꯨ ꯆꯠꯂꯣꯏ ꯄꯦꯗꯔ ꯃꯇꯥꯁꯦ ꯀꯅꯥ ꯆꯠꯇꯣꯏꯅꯣ
ꯎꯝ ꯑꯈꯣꯏꯔꯣꯝꯗꯁꯨ ꯅꯣꯡ ꯀꯟꯅ ꯆꯨꯔ ꯂꯩ ꯍꯧꯖꯤꯛꯁꯦ ꯑꯗꯨ ꯅꯣꯡ__ ꯆꯨꯔꯗꯤ ꯑꯩꯁꯨ ꯆꯠꯂꯔꯣꯏ ꯉꯁꯤꯗꯤ ꯌꯨꯝꯗ ꯑꯗꯨꯝ ꯂꯩꯔꯅꯤ
ꯑꯣ ꯉꯔꯥꯡ ꯉꯔꯥꯡ ꯅꯨꯃꯤꯗꯥꯡꯗꯒꯤ ꯆꯨꯕꯅꯦ ꯅꯣꯡꯂꯣ ꯑꯁ
ꯎꯝ ꯉꯔꯥꯟ ꯉꯔꯥꯡ ꯅꯨꯃꯤꯗꯥꯡ ꯆꯨꯕ
ꯎꯝꯎꯝ
ꯑꯁ ꯂꯣꯏꯔꯦ ꯌꯥꯝ ꯇꯨꯅꯤꯡꯕ ꯃꯥꯜꯂꯦꯗ ꯅꯪꯁꯤꯗꯤ
ꯇꯨꯝꯅꯤꯡꯗꯦꯗ ꯇꯨꯝꯅꯤꯡꯗꯦꯗ ꯍꯧꯒꯠꯅꯤꯡꯉꯥꯏ ꯌꯣꯟ ꯇꯧꯔꯤꯅꯦ ꯍꯧꯗꯤ ꯍꯧꯒꯠꯂꯕꯅꯦ ꯑꯃꯨꯛ ꯍꯤꯞꯊꯥꯕ
ꯏꯁ ꯇꯟꯕꯩꯅꯦ ꯑꯗꯣ
ꯁꯨꯛꯇꯟ ꯇꯟꯗꯦ
ꯏꯁ ꯁꯨꯛꯇꯟ ꯇꯟꯗꯦ ꯀꯥꯏꯅ
ꯈꯪꯗꯤꯌꯦ ꯅꯣꯏꯗꯤ ꯆꯥꯛ ꯆꯥꯛ ꯊꯣꯡꯉꯕꯣ
ꯊꯣꯡꯕ ꯂꯣꯏꯔꯦ ꯑꯁꯤ ꯉꯁꯤꯁꯦ ꯈꯔ ꯊꯦꯡꯈ꯭ꯔꯦ ꯆꯥꯛ ꯆꯥꯕ ꯅꯍꯥꯟ ꯑꯣꯏꯔꯗꯤ ꯄꯨꯡ ꯅꯤꯄꯥꯟ ꯃꯈꯥꯏꯗ ꯑꯗꯨꯝ ꯆꯥꯈ꯭ꯔꯅꯦꯕ
ꯅꯍꯥꯟꯃꯨꯛ ꯌꯥ ꯇꯥꯔꯗꯤ
ꯆꯥꯕꯗꯨ ꯄꯨꯡ ꯅꯤꯄꯥꯜ ꯃꯈꯥꯏꯗ ꯍꯧꯖꯤꯛ ꯅꯤꯄꯥꯜ ꯃꯈꯥꯏ ꯍꯦꯟꯈ꯭ꯔꯦꯗꯅ ꯈꯔ
ꯍꯦꯟꯈ꯭ꯔꯦ ꯑꯥ ꯍꯦꯜꯂꯦ
ꯎꯝ ꯎꯝ ꯑꯈꯣꯏ ꯑꯪꯀꯜꯗꯨꯁꯨ ꯊꯕꯛ ꯆꯠꯊꯣꯛꯈꯤꯕ ꯑꯗꯨꯒꯤ ꯏꯕꯥꯅꯤ ꯈꯛꯇ ꯍꯥꯟꯅ ꯆꯥꯕꯁꯨ ꯅꯨꯡꯉꯥꯏꯇꯕꯀꯣ ꯑꯗꯣ ꯃꯥ ꯍꯜꯂꯛ ꯄꯗ ꯆꯥꯁꯤꯔꯅꯁꯨ ꯈꯟꯕ
ꯑꯣ ꯅꯪꯗꯤ ꯆꯤꯡꯗ ꯂꯩꯕ꯭ꯔꯣ ꯇꯝꯄꯥꯛ ꯂꯩꯕ꯭ꯔꯣ
ꯆꯤꯡꯗ ꯂꯩꯌꯦ ꯑꯩꯗꯤ
ꯑꯣ
ꯅꯪꯗꯤ ꯇꯝꯄꯥꯛꯇ ꯂꯩꯕꯩꯔꯣ ꯑꯗꯨꯒꯤꯅꯦꯕ ꯌꯥꯍꯧ ꯊꯦꯡꯉꯤꯁꯦ ꯑꯗꯨꯒ ꯊꯦꯡ ꯊꯦꯡꯅꯁꯨ ꯑꯗꯨꯝ ꯇꯨꯝꯔꯝꯅꯤꯗ ꯅꯪ
ꯑꯣꯍꯣ ꯊꯦꯡꯅ ꯇꯨꯝꯕꯗꯤ ꯈꯣꯏ ꯂꯥꯏꯔꯤꯛ ꯄꯥꯕꯒꯤꯅꯦ
ꯎꯝ ꯅꯪ ꯇꯣꯝꯇ ꯂꯩꯕ꯭ꯔꯥ
ꯑꯁ ꯑꯥ ꯏꯃꯥꯟꯅꯕꯒ ꯂꯩ
ꯅꯣ ꯎꯝ ꯐꯩꯌꯦꯅꯦ ꯅꯪꯗꯤ ꯇꯝꯄꯥꯛꯇ ꯂꯩꯕꯁꯦ
ꯍꯥꯏ ꯀꯗꯥꯏ ꯐꯕꯅꯣꯗꯥ
ꯑꯗꯣ ꯁ꯭ꯀꯨꯜꯒꯨꯝꯕ ꯆꯠꯄ꯭ꯔꯣ
ꯀꯣꯂꯦꯖ ꯀꯥꯏꯌꯦ ꯑꯃꯨꯛ ꯁꯨꯇꯤ ꯄꯤꯔꯦ ꯁꯝꯃꯔ ꯚꯦꯀꯦꯁꯟ
ꯎꯝ ꯑꯗꯣ ꯏꯝꯐꯥꯜꯗ ꯂꯩꯔꯒ ꯀꯣꯂꯦꯖꯀꯨꯝꯕ ꯑꯗꯨꯝ ꯀꯥꯔꯒ ꯂꯩꯕ ꯑꯇꯣꯞꯄ ꯊꯕꯛꯇꯤ ꯇꯧꯕ꯭ꯔꯣ
ꯇꯧꯗꯦꯗꯥ ꯑꯈꯣꯏ ꯊꯕꯛ ꯇꯧꯅꯤꯡꯉꯥꯏ ꯃꯇꯝ ꯂꯩꯇꯦ ꯑꯩꯈꯣꯏ ꯀꯥꯔꯤꯕ ꯀꯣꯂꯦꯖꯇꯣ ꯔꯤꯒꯨꯂꯔ ꯑꯣꯏꯕ ꯑꯗꯨꯒꯤ
ꯑꯣ ꯐꯩꯅꯦ ꯔꯤꯒꯨꯂꯔ ꯑꯣꯏꯕꯅ ꯐꯩꯌꯦ ꯑꯗꯨꯝ ꯏꯝ ꯐꯥꯜꯁꯨ ꯂꯩꯕ ꯇꯥꯕꯅꯤ ꯑꯗꯨꯗꯤ ꯌꯨꯝꯗꯒꯤ ꯂꯥꯛꯄꯗꯣ ꯂꯥꯝ ꯂꯝꯗꯣ ꯂꯥꯞꯄꯗꯤ ꯐꯔꯛ ꯇꯥꯏꯗꯅ
ꯂꯥꯞ ꯑꯩꯈꯣꯏꯒꯤꯗꯤ ꯂꯥꯞꯇꯤ ꯂꯥꯞꯇꯦꯕꯨ ꯑꯁ ꯍꯥꯏꯗꯤ ꯅꯣꯡ ꯆꯨꯕꯒꯨꯝꯕ ꯀꯩꯒꯨꯝꯕꯗ ꯆꯠꯄ ꯅꯨꯡꯉꯥꯏꯇꯦꯗꯅ ꯑꯗꯨꯒꯤ
ꯎꯝ
ꯑꯗꯨꯒꯤ ꯅꯛꯄ ꯃꯐꯝꯗ ꯂꯩꯕ
ꯎꯝ ꯑꯈꯣꯏꯗꯤ ꯒꯥꯔꯤ ꯇꯣꯡꯕꯗꯣ ꯑꯗꯤ ꯂꯥꯏꯟꯗꯩ ꯒꯥ ꯑ ꯂꯥꯛ ꯄꯗꯣ ꯑꯩꯈꯣꯏ ꯈꯨꯟꯗꯩ ꯒꯥꯏꯔꯤ ꯒꯥꯔꯤꯗꯣ ꯗꯥꯏꯔꯦꯛ ꯐꯪꯗꯦꯕ ꯑꯗꯨꯏ ꯈꯣꯡꯅ ꯁꯨ ꯑꯃꯨꯛ ꯈꯔ ꯆꯠꯂꯦꯕ
ꯑꯣ
ꯑꯗꯨꯒꯤꯅꯤ ꯐꯔꯛ ꯌꯥꯝ ꯇꯥꯕ ꯏꯇꯣꯝꯇ ꯑꯗꯨꯝ ꯆꯠꯊꯣꯛ ꯆꯠꯁꯤꯟꯗꯣ ꯅꯨꯡꯉꯥꯏꯇꯕ ꯑꯗꯨꯏ ꯑꯩꯈꯣꯏ ꯗꯥꯗꯥ ꯈꯣꯏꯗ ꯑꯗꯨꯝ ꯊꯤꯟꯍꯟꯕꯅꯦꯕ ꯑ ꯒꯥꯔꯤ ꯄꯥꯔꯀꯤꯡ ꯐꯥꯎ ꯊꯤꯍꯜꯂꯒ ꯑꯗꯨꯝ ꯄꯥꯔꯀꯤꯡꯗꯒꯤ ꯑꯃꯨꯛꯀ ꯂꯥꯛꯑꯦ ꯀꯣꯂꯦꯁ ꯂꯥꯛꯄꯗꯣ
ꯑꯣ ꯅꯪꯁꯨ ꯀꯣꯂꯦꯖ ꯀꯥꯕ꯭ꯔꯣ
ꯎꯝ ꯀꯥꯏꯌꯦ
ꯁꯦꯃꯤꯁꯇꯔ ꯀꯌꯥꯅꯣ
ꯑꯩꯗꯤ ꯃꯔꯤ
ꯆꯥ
ꯀꯌꯥ ꯑꯣꯏꯔꯒꯦ ꯅꯪꯗꯤ
ꯑꯩꯗꯤ ꯐꯥꯔꯁ ꯏꯌꯥꯔ ꯉꯥ ꯐꯥꯔꯁ ꯏꯌꯥꯔꯅꯦ ꯅꯪꯅꯥ
ꯑꯦ ꯑꯩꯗꯤ ꯅꯪꯁꯦ ꯑꯩꯉꯣꯟꯗꯒꯤ ꯈꯔ ꯑꯍꯥꯟ ꯑꯣꯏꯔꯤꯔꯥ ꯍꯥꯏꯔꯒ ꯑꯉꯥꯡ ꯑꯣꯏꯔ ꯂꯩꯔꯝꯃꯤꯅꯦ
ꯀꯗꯥꯥꯏ ꯑꯍꯟꯅꯣꯗ ꯑꯩꯈꯣꯏꯗꯤ ꯆꯍꯤ ꯀꯨꯟꯐꯥꯎ ꯐꯥꯗ꯭ꯔꯤꯌꯦ
ꯑꯍꯥꯟ ꯑꯣꯏꯒꯦꯔꯅ ꯈꯟꯕ ꯑꯩꯗꯤ ꯑꯗꯨꯒꯤꯅꯦ
ꯅꯣꯏꯗꯤ ꯀꯣꯂꯦꯖ ꯆꯥꯡ ꯅꯥꯏꯅ ꯆꯠꯂꯗꯤ ꯐꯩꯅꯦ ꯑꯩꯈꯣꯏꯁꯨ ꯑ ꯐꯥꯔꯁ ꯁꯤꯕꯤꯁꯇꯔ ꯀꯥꯕ ꯀꯥꯟꯗꯗꯤꯀꯣ ꯎꯝ ꯀꯣꯂꯦꯖꯇꯣ ꯃꯔꯛ ꯃꯔꯛꯇ ꯑꯗꯨꯝ ꯆꯠꯂꯦꯕ ꯑꯗꯣ ꯁꯦꯀꯦꯟꯒ ꯊꯥꯔꯠ ꯀꯥꯕ ꯀꯥꯟꯗꯗꯤ ꯄꯥꯛ ꯆꯠꯇ꯭ꯔꯦꯕ ꯑꯗꯨꯝ ꯑꯦꯛꯖꯥꯝꯗꯒꯨꯝꯕ ꯑꯗꯨ ꯐꯣꯔꯝ ꯐꯤꯜ ꯑꯞꯇꯒꯨꯝꯕ ꯑꯗꯨꯝ ꯆꯠꯂꯦꯕ
ꯑꯥ ꯑꯩꯈꯣꯏ ꯑꯩꯈꯣꯏꯒꯤ ꯀꯣꯂꯦꯖꯇꯤ ꯑꯗꯨꯒꯨꯝꯕ ꯌꯥꯗꯕ ꯑꯗꯨꯒꯤ ꯎꯄꯥꯏ ꯂꯩ ꯇꯦ
ꯐꯩꯌꯦ ꯅꯣꯏꯒꯤꯗꯨꯅ ꯎꯝ
ꯗꯤ ꯑꯦꯝ ꯀꯣꯂꯦꯖꯅꯦ ꯑꯗꯨꯒꯤ
ꯑꯁ ꯅꯍꯥꯟꯗꯣ ꯀꯣꯂꯦꯖ ꯆꯠꯂꯒꯀꯣ ꯑ ꯑꯣꯖꯥꯅ ꯁꯨꯃꯥꯏꯅ ꯆꯩꯔꯛꯄ ꯅꯣꯏ ꯅꯨꯡꯇꯤꯒꯤ ꯀꯩꯅꯣ ꯆꯥꯡ ꯅꯥꯏꯅ ꯂꯥꯛ ꯑꯥ ꯂꯥꯛ ꯂꯥꯛꯑꯣꯏꯗꯕ ꯑꯣꯏ ꯔꯗꯤ ꯂꯥꯛꯀꯅꯨꯅ ꯃꯥ ꯃꯇꯝ ꯁꯥꯡ ꯑꯗꯨꯒꯤ ꯑꯩꯈꯣꯏꯗꯣ ꯔꯤꯒꯨꯂꯔ ꯑꯣꯏꯅ ꯂꯥꯛꯄ ꯉꯝꯗꯕꯀꯣ ꯑꯗꯨꯏ
ꯑ ꯆꯨꯝꯗ꯭ꯔꯣ ꯑꯗꯣ
ꯆꯨꯝꯃꯦ ꯆꯨꯝꯃꯦ ꯃꯤꯁꯦ ꯑꯃꯨꯛꯀ ꯌꯥꯝꯗꯕꯀꯣ ꯑꯩꯈꯣꯏꯗꯣ ꯑꯗꯨꯏ ꯑꯣꯖꯥꯗꯣ ꯅꯨꯡꯇꯤꯒꯤ ꯂꯥꯛꯑꯣꯏꯗꯕ ꯑꯣꯏꯔꯗꯤ ꯂꯥꯛꯀꯅꯣ ꯀ꯭ꯂꯥꯁ ꯂꯧꯕꯤꯔꯣꯏ ꯍꯥꯏꯕ
ꯍꯨꯝꯍꯨꯝ ꯇꯝꯄꯥꯛꯇꯔꯣ ꯅꯪ ꯀꯣꯂꯦꯖ ꯀꯥꯕꯗꯣ
ꯍꯣꯏ ꯇꯝꯄꯥꯛꯇ ꯀꯥꯗ꯭ꯔꯗꯤ ꯆꯤꯡꯗ ꯀꯥꯒꯗ꯭ꯔꯣ
ꯍꯦ ꯍꯦ ꯍꯦ ꯍꯦ ꯌꯥꯝ ꯂꯥꯞ ꯌꯥꯝ ꯂꯥꯞꯄ꯭ꯔꯣ ꯅꯣꯏ ꯈꯨꯟꯗꯒꯤ ꯂꯥꯛꯄꯗꯣ
ꯑ ꯑꯗꯨꯝ ꯀꯔꯤ ꯍꯥꯏꯁꯤꯔ ꯒꯥꯔꯤꯗꯒꯤ ꯂꯥꯛꯄꯗꯣ ꯐꯤꯐꯇꯤ ꯃꯤꯅꯤꯠꯒꯨꯝꯕ ꯑꯗꯨꯝ ꯂꯧꯕꯅꯦ
ꯐꯤꯐꯇꯤ
ꯑꯥ ꯐꯤꯐꯇꯤ
ꯑꯣꯁ ꯑꯥꯐ ꯑꯋꯥꯔ ꯋꯥꯟ ꯑꯋꯥꯔ ꯌꯧꯒꯦ ꯇꯧꯋꯦꯅꯦ
ꯎꯝ ꯌꯥꯝ ꯂꯥꯞꯄꯗꯤ ꯑꯣꯏꯗꯕꯅꯤꯗ
ꯑꯣ
ꯑꯗꯣ ꯒꯥꯔꯤ ꯃꯆꯥꯒꯨꯝꯕꯗ ꯗꯥꯏꯔꯦꯛ ꯆꯠꯂꯗꯤꯀꯣ ꯑꯩꯈꯣꯏ ꯈꯨꯟꯗꯒꯤ ꯑꯥ ꯐꯨꯠ ꯇꯤ ꯐꯣꯔꯇꯤ ꯐꯣꯔꯇꯤ ꯐꯥꯏꯚ ꯃꯤꯅꯤꯠꯒꯨꯝꯕ ꯑꯗꯨꯝ ꯌꯧꯒꯅꯤꯕ ꯐꯣꯔꯇꯤꯒꯨꯝꯕ
ꯂꯝꯕꯤꯗꯤ ꯅꯛꯄ꯭ꯔꯣ ꯍꯥꯏꯗꯤ ꯂꯝ ꯂꯝꯕꯤꯗꯤ ꯐꯕ꯭ꯔꯥ
ꯎꯝ ꯑꯗꯨꯝ ꯐꯩꯌꯦ ꯂꯝꯕꯤꯗꯤ
ꯑꯠꯆꯥ ꯑꯠꯆꯥ ꯂꯝꯕꯤ ꯐꯔꯗꯤ ꯅꯨꯡꯉꯥꯏꯕꯅꯦ
ꯎꯝ ꯅꯪ ꯅꯃꯥꯟꯅꯕꯗꯤ ꯍꯧꯒꯠꯈ꯭ꯔꯕꯣ
ꯇꯨꯝꯔꯤꯞ
ꯇꯨꯝꯔꯝꯅꯤꯅꯦ ꯃꯥꯁꯨ
ꯎꯝ ꯁꯨꯇꯤ ꯑꯣꯏꯕꯅꯦ ꯀꯩꯅꯣ
ꯅꯤꯅ ꯅꯣꯏ ꯇꯧꯅꯤꯡꯕ ꯇꯧꯕ ꯌꯥꯔꯦꯕ ꯊꯦꯡꯅ ꯍꯧꯒꯠ ꯈꯔ ꯉꯟꯅ ꯍꯧꯒꯠꯀꯦꯔ ꯒꯥ ꯉꯁꯤꯁꯨ ꯀꯨꯂꯦꯁ ꯀꯥꯗꯣꯏꯔ
ꯑꯩꯈꯣꯏ ꯁꯝꯃꯔ ꯚꯦꯀꯦꯁꯟ ꯁꯨꯇꯤ ꯄꯤꯈ꯭ꯔꯦ ꯑꯩꯈꯣꯏ
ꯑꯣ ꯑꯦ ꯑꯗꯣ ꯀꯩꯗꯧꯉꯩ ꯐꯥꯎ ꯄꯤꯕ꯭ꯔꯥ
ꯅꯦꯛꯁ ꯃꯟꯒꯤ ꯀꯥ ꯍꯧꯗꯣꯏꯅꯣ ꯑꯒꯁꯇ
ꯑꯣ ꯀꯣꯂꯦꯖ ꯀꯥꯕ ꯅꯨꯡꯉꯥꯏꯕ꯭ꯔꯣ
ꯅꯨꯡꯉꯥꯏ ꯍꯥꯏꯁꯔꯥ ꯅꯨꯡꯉꯥꯏꯇꯦ ꯍꯥꯏꯁꯤꯔ ꯈꯪꯗꯦꯗ ꯍꯥ ꯍꯥ ꯍꯥ ꯑꯗꯨꯝ ꯈꯪꯗꯦ ꯀꯅꯥ ꯈꯪ ꯑꯩꯈꯣꯏꯗꯤ ꯀꯣꯂꯦꯖ ꯀꯥꯔꯤꯁꯦ ꯈꯣꯏꯗꯤ ꯁ꯭ꯄꯣꯔꯠꯀꯤ ꯀꯥꯔꯤꯅꯦ
ꯑꯣ ꯁ꯭ꯄꯣꯔꯠꯀꯤꯗꯃꯛꯇꯅꯦꯕ
ꯑꯥ
ꯐꯩꯌꯦ ꯑꯩꯈꯣꯏꯁꯨ ꯏꯝꯐꯥꯜ ꯂꯩꯅꯤꯡꯉꯦ ꯑꯗꯨ ꯑꯣꯏꯔꯁꯨ ꯎꯄꯥꯏ ꯂꯩꯇꯦ
ꯀꯩꯒꯤꯔꯣ
ꯌꯨꯝꯗꯁꯨ ꯊꯕꯛ ꯇꯧꯅꯕ ꯃꯤ ꯂꯩꯇꯕ ꯗꯨꯒꯤ
ꯑꯣ ꯅꯊꯟꯇ ꯑꯣꯏꯕ꯭ꯔꯣ
ꯉꯦ ꯅꯠꯇꯦ ꯎꯝ ꯏꯆꯦꯈꯣꯏꯗꯣ ꯊꯕꯛ ꯇꯧꯕ ꯆꯠꯂꯦꯕ ꯑꯗꯨꯒ ꯏꯅꯥꯎꯅꯨꯞ ꯄꯤꯁꯨ ꯍꯣꯁꯇꯦꯜꯗ ꯂꯩꯕ ꯑꯗꯨꯒ ꯑꯩꯁꯤ ꯌꯨꯝꯗ ꯑꯗꯨꯝ ꯂꯩꯅꯕ ꯊꯣꯛꯈ꯭ꯔꯕ ꯑꯩꯈꯣꯏ ꯌꯨꯝꯗꯁꯨ ꯂꯩꯇꯕꯅꯦ ꯑꯩꯁꯦ ꯏꯕꯣꯛ ꯈꯣꯏꯗ ꯂꯩꯕꯅꯦ
ꯑꯠꯆꯥꯆꯥ
ꯏꯕꯣꯛꯈꯣꯏꯗꯣ ꯍꯥꯏꯗꯤ ꯏꯕꯣꯛꯇꯨ ꯁꯣꯟꯈ꯭ꯔꯕꯅꯤꯅꯀꯣ ꯎꯝ ꯑꯥꯏꯗꯤ ꯌꯥꯝ ꯁꯣꯟꯈ꯭ꯔꯕꯅꯤꯅ ꯑꯩꯅ ꯏꯕꯣꯛꯈꯣꯏꯗ ꯂꯩꯔꯒ ꯌꯨꯝꯒꯤ ꯊꯕꯛ ꯏꯪꯈꯥꯡ ꯇꯧꯕꯤꯕ ꯑꯗꯨꯒ ꯆꯥꯛ ꯏꯟꯖꯥꯡꯒꯨꯝꯕ ꯊꯣꯡꯕꯤꯕ ꯑꯗꯨꯝ ꯐꯤꯒꯨꯝꯕ ꯑꯗꯨꯝ ꯁꯨꯕꯤꯔ ꯂꯩꯕꯗꯣ
ꯎꯝ
ꯑꯩꯈꯣꯏ ꯑꯪꯀꯜ ꯑꯩꯈꯣꯏ ꯑꯍꯨꯝ ꯂꯩꯕ ꯑꯪꯀꯜꯗꯨꯁꯨ ꯍꯥꯏꯗꯤ ꯈꯨꯟꯒꯤ ꯆꯤꯔꯃꯦꯟ ꯑꯣꯏꯕꯅꯤꯅ ꯃꯥꯁꯨ ꯊꯕꯛ ꯑꯗꯨꯝ ꯆꯤꯜꯂꯦꯕ ꯌꯨꯝꯗ ꯂꯩꯕ ꯁꯪꯗꯦꯕ ꯃꯥꯁꯨ
ꯎꯝ ꯎꯝ
ꯑꯗꯨꯒꯤꯅꯤꯗ ꯑꯩꯅ ꯑꯈꯣꯏ ꯌꯨꯝꯗꯁꯨ ꯏꯕꯣꯛ ꯈꯣꯏ ꯌꯨꯝꯗꯁꯨ ꯑꯗꯨꯝ ꯌꯦꯡꯕꯤꯔꯒ ꯂꯩꯕ
ꯎꯝ
ꯎꯝ
ꯐꯩꯅꯦ ꯐꯩ
ꯎꯝ ꯀꯅꯥꯅ ꯆꯥꯛ ꯏꯟꯖꯥꯡ ꯊꯣꯡꯗꯣꯏꯔꯥ ꯅꯣꯏꯗꯤ ꯅꯪ ꯊꯣꯡꯒꯦꯔꯥ ꯅꯃꯥꯟꯅꯕ ꯊꯣꯡꯒꯦꯔꯥ
ꯑꯩꯅ ꯊꯣꯡꯕꯁꯨ ꯌꯥꯎꯋꯦ ꯃꯥꯅ ꯊꯣꯡꯕꯁꯨ ꯌꯥꯎꯋꯦ
ꯎꯝ ꯀꯔꯤ ꯀꯔꯤ ꯍꯤꯟꯖꯥꯡ ꯆꯥꯔꯒ ꯂꯩꯕ꯭ꯔꯣ
ꯍꯥ
ꯑꯁ ꯅꯪꯁꯦ ꯍꯛꯀꯝ ꯌꯥꯝ ꯆꯪꯕꯂꯤꯗ
ꯈꯪꯗꯦ ꯀꯩꯗꯧꯕꯩꯅꯣ
ꯍꯦꯛ ꯍꯧꯒꯠꯄꯗꯩ ꯑꯣꯏꯔꯝꯅꯤ
ꯗꯨꯒꯤꯔꯥ ꯈꯪꯗꯦ
ꯎꯝ ꯅꯣꯡ ꯆꯨꯕꯁꯦ ꯇꯨꯝꯕꯁꯨ ꯑꯗꯨꯝ ꯅꯨꯡꯉꯥꯏꯕꯅꯦ
ꯑꯁ ꯅꯨꯡꯗꯤ ꯅꯨꯡꯉꯥꯏꯕꯨ ꯀꯌꯥ ꯅꯨꯡꯉꯥꯏꯇꯦꯗ ꯑꯩꯒꯤ ꯋꯦꯗꯔꯒꯤ ꯃ
ꯎꯝ ꯅꯪꯕꯨ ꯅꯨꯡꯁꯥ ꯁꯥꯕꯗꯣ ꯄꯥꯝꯕ꯭ꯔꯣꯕ
ꯄꯥꯝꯃꯤꯅ ꯑꯗꯨ ꯅꯨꯡꯉꯥꯏꯌꯦ
ꯎꯝ ꯎꯝ ꯅꯪꯗꯤ ꯅꯨꯡꯁꯥ ꯁꯥꯕ ꯄꯥꯝꯕ ꯑꯣꯏꯔꯦ ꯃꯤꯗꯤ ꯅꯣꯡ ꯆꯨꯔꯗꯤ ꯏꯪꯉ ꯇꯨꯝꯕ ꯅꯨꯡꯉꯥꯏ ꯍꯥꯏꯗꯣ
ꯅꯨꯡꯁꯥ ꯁꯥꯕꯅ ꯄꯥꯝꯃꯦ ꯅꯣꯡ ꯆꯨꯔꯗꯤ ꯕꯣꯜ ꯁꯥꯅꯥꯕ ꯐꯪꯗ꯭ꯔꯦ ꯑꯗꯨ